ꯍꯥꯎ
ꯀꯃꯥꯏ ꯀꯃꯥꯏ ꯇꯧꯔꯤꯒꯦ
ꯑꯣ ꯁꯨꯝ ꯂꯩꯔꯝꯃꯤꯅꯦ
ꯉꯁꯤꯒꯤ ꯆꯥ ꯏꯟꯖꯥꯡ ꯑꯥ ꯆꯥꯛ ꯏꯁꯤꯡ ꯆꯥꯕꯤꯔꯕ꯭ꯔꯣ
ꯆꯥꯛ ꯆꯥꯔꯦ
ꯀꯩ ꯃꯊꯦꯟ ꯂꯧꯈꯠꯄꯤꯒꯦ
ꯎꯝ ꯍꯦꯟꯖꯥꯡꯁꯦ ꯀꯩꯅꯣ ꯑꯣꯏꯅ ꯆꯥꯔꯦ ꯑꯥ ꯁꯣꯏꯕꯨꯝ ꯏꯔꯣꯜꯂꯦ
ꯑꯣ
ꯏꯅ‌ꯦ ꯍꯣꯏꯒꯤꯗꯤ
ꯑꯈꯣꯏꯒꯤꯗꯤ ꯁꯧꯒ꯭ꯔꯤ ꯑꯝ ꯊꯣꯡꯉꯦ ꯀꯥꯡꯉꯧ ꯎꯔꯦ ꯁꯤꯡꯖꯨ ꯑꯃ ꯁꯨꯔꯦ
ꯎꯝ
ꯎꯝ
ꯑꯍꯥꯎꯕꯅꯤꯅꯦ ꯑꯗꯨꯁꯨ
ꯍꯣꯏ ꯑꯣ ꯁꯤꯒꯤ ꯅꯨꯡꯁꯥꯁꯤꯒꯤ ꯋꯦꯗꯔꯒꯤ ꯐꯤꯕꯝꯁꯤꯦ ꯀꯃꯥꯏꯅ ꯇꯧꯒꯦ ꯏꯁꯥꯗ
ꯑꯁ ꯀꯩꯅꯣꯅꯦꯍꯌꯦ ꯃꯤ ꯁꯤꯔꯦꯅꯦ ꯁꯤꯗꯤ ꯃꯤ ꯁꯤꯔꯦ ꯋꯦꯗꯔ ꯐꯤꯕꯝꯁꯦ
ꯎꯝ
ꯋꯦꯗꯔꯁꯦ ꯌꯥꯝ ꯅꯨꯡꯉꯥꯏꯇꯦ ꯅꯨꯡꯁꯥꯁꯨ ꯍꯦꯛ ꯈꯪꯌꯥ ꯍꯪꯌꯥꯥꯛ ꯌꯥꯡ ꯁꯥꯏ ꯑꯗꯒꯤ ꯅꯣꯡꯁꯨ ꯃꯪꯉꯤ
ꯎꯝ
ꯀꯩꯗꯣꯃ ꯇꯧꯔꯦ ꯑꯣꯝ ꯆꯥꯛꯅ ꯍꯣꯏ ꯍꯣꯏ
ꯎꯝ
ꯑꯗꯨꯨꯝ ꯆꯥꯛꯅꯕꯩ ꯀꯩ ꯍꯣꯏ ꯇꯧꯋꯦ
ꯎꯝ ꯌꯆꯥꯛꯅꯕꯁꯤꯗꯅꯤꯅꯦ ꯃꯤ ꯋꯥꯅꯔꯤꯁꯦ
ꯑꯥ ꯀꯩ ꯀꯩꯝ ꯆꯠꯊꯣꯛꯇ꯭ꯔꯕꯣ
ꯉꯁꯥꯏ ꯗꯥꯛꯇ‍꯭ꯔ ꯆꯠꯂꯨꯔꯦ ꯆꯠꯂꯨꯔꯦ ꯍꯜꯂꯛ ꯑꯦ ꯗꯥꯛꯇꯔꯗ ꯀꯨꯏꯅ ꯑꯁ ꯉꯁꯤꯗꯤ ꯌꯥꯝ ꯀꯨꯏ ꯆꯪꯉꯦ ꯊꯦꯔꯥꯄꯤ ꯇꯧꯕ ꯃꯤ ꯃꯌꯥꯝ ꯂꯩꯔꯝꯕ ꯑꯗꯨꯗꯒꯤꯁꯨ ꯑꯃꯨꯛ ꯆꯠꯂꯦ ꯆꯠꯂꯀꯥꯟꯁꯤꯗ ꯑꯩꯒꯤ ꯑꯃꯨꯛ ꯌꯦꯡꯉꯦ ꯌꯦꯡꯕꯁꯤꯗ ꯃꯥꯅ ꯇ꯭ꯔꯤꯠꯃꯦꯟꯁꯦ ꯐꯖꯅ ꯄꯤꯔꯛꯄ ꯍꯥꯏꯇꯥꯔꯦ ꯍꯤꯗꯥꯛ ꯂꯥꯡꯊꯛ ꯆꯥꯕ ꯀꯩꯗꯧꯕꯒꯤ ꯀꯩꯅꯣ ꯐꯝꯕ ꯈꯣꯠꯄ ꯐꯝꯖꯤꯟꯒꯅꯨ ꯑꯗ ꯅꯣꯟꯊꯒꯅꯨ ꯅꯣꯟꯊꯔ ꯋꯥꯏꯔꯝ ꯁꯤꯠꯀꯅꯨ ꯂꯦꯞ ꯄꯒꯗꯤ ꯁꯨꯝ ꯇꯞ ꯇꯞꯅ ꯁꯦꯠꯄ ꯁꯤꯠꯄ ꯁꯦꯡꯕ ꯌꯥꯏ ꯑꯗꯨꯒ ꯕꯗ ꯌꯥꯗꯦ ꯑꯗꯗꯒꯤ ꯆꯧꯀꯤ ꯐꯝꯃꯦ ꯈꯜꯂꯣ ꯆꯧꯀꯨꯏ ꯐꯝꯃꯒꯁꯨ ꯆꯧꯀꯨꯏꯗ ꯐꯝꯃꯣ ꯑꯗꯨꯒ ꯅꯪꯒꯟꯁꯤꯗ ꯁꯤꯠ ꯑꯃꯗꯤ ꯑꯗꯨꯝ ꯊꯥꯎ ꯍꯥꯏꯕ ꯃꯣꯟꯒꯨꯝꯕ ꯑꯃ
ꯑ
ꯏꯝ ꯑꯗꯨꯒ ꯑꯗꯨꯃꯥꯏꯅ ꯐꯝꯃꯣꯅ ꯍꯥꯏꯔꯛꯑꯦ ꯑꯗꯩ ꯑꯗꯩ ꯊꯣꯛꯂꯛꯑꯀꯥꯟꯗ ꯕꯖꯥꯔ ꯑꯃꯨꯛ ꯆꯠꯂꯨꯕꯤꯁꯦ ꯊꯕꯤ ꯅꯨꯡꯕꯤꯗꯣ ꯌꯥꯝ ꯇꯥꯡꯉꯤ ꯁꯤꯗꯗꯤꯅ ꯆꯠꯂꯦ ꯕꯖꯥꯔꯗꯒꯤ ꯆꯨꯖꯥꯛꯀꯁꯤ ꯁꯤꯗꯗꯤ ꯑꯩꯈꯣꯏ ꯂꯝꯄꯥꯛꯇ ꯌꯣꯜꯂꯤ ꯂꯥꯛꯏꯈꯩꯗꯣ ꯌꯥꯝ ꯇꯥꯡꯉꯦꯕ
ꯎꯝ
ꯕꯖꯥꯔꯗꯗꯤ ꯃꯌꯥꯝ ꯃꯌꯥꯝ ꯇꯧꯋꯦ ꯑꯗꯣ ꯂꯩꯔꯒ ꯂꯥꯛꯑꯦ
ꯎꯝ
ꯑꯗꯒꯤ ꯄꯣ ꯍꯋꯥꯏ ꯁꯤꯗꯗꯤ ꯃꯄꯨꯟꯗ ꯀꯨꯟ ꯄꯤ ꯑꯗꯅ ꯇꯔꯥ ꯑꯅꯤ ꯇꯧꯔꯛꯏ ꯁꯦꯕꯣꯠ ꯅꯨꯡꯕꯣꯠ ꯀꯩꯀꯩ ꯈꯔ ꯂꯩꯔꯒ ꯑꯗꯨꯝ ꯂꯥꯛꯑꯦ ꯇꯦꯍꯂ ꯁꯥꯁꯤ ꯆꯔꯒ ꯑꯃꯨꯛ ꯊꯥꯕꯛ ꯑꯃ ꯆꯠꯊꯣꯛꯁꯤꯔꯅ ꯁꯨꯝ ꯇꯧꯔꯝꯕ ꯍꯣꯏ ꯀꯩꯊꯦꯜꯐꯧ ꯁꯨꯝꯁꯨ ꯎꯁꯤꯔꯅ ꯍꯝ ꯍꯝ
ꯀ꯭ꯋꯥꯏꯊꯦꯟꯗ ꯀꯩꯗꯧꯗꯣꯏꯅꯣ
ꯏ ꯏꯃꯥꯟꯅꯕꯤ ꯑꯃꯒꯤ ꯃꯌꯨꯝꯗ ꯁꯨꯝ ꯆꯠꯂꯨꯖꯤꯔꯥꯅ ꯇꯧꯕ
ꯎꯝ ꯍꯣꯏ ꯍꯣꯏ ꯆꯠꯊꯣꯛꯎꯔꯣ ꯆꯠꯊꯣꯛꯎꯔꯣ ꯍꯣꯏ ꯅꯨꯡꯁꯥ ꯈꯛꯇꯪ ꯏꯪꯗꯔꯀꯥꯟ ꯆꯠꯂꯣ ꯍꯧꯖꯤꯛꯇꯤ ꯈꯔ ꯁꯥꯔꯤꯌꯦ
ꯑꯧ ꯏꯪꯗꯔ ꯆꯠꯀꯦ
ꯎꯝ
ꯄ ꯀꯩꯝ ꯆꯠꯊꯣꯛ ꯈꯣꯠꯇꯣꯛ ꯇꯧꯗ꯭ꯔꯕꯣ
ꯑꯣ ꯆꯠꯄꯁꯦ ꯉꯁꯥꯏ ꯆꯠꯊꯣꯛꯎꯔꯦ ꯍꯧꯖꯤꯛ ꯍꯜꯂꯛꯄ ꯉꯥꯏꯍꯥꯛ ꯑꯣꯏꯔꯦ
ꯎꯝ ꯍꯣꯏ
ꯄꯣꯊꯥꯔꯝꯕꯅꯤ
ꯎꯝ
ꯁꯤꯡꯖꯨ ꯆꯥꯅꯁꯦꯅ
ꯎꯝ ꯎꯝ
ꯑꯃ ꯍꯧꯖꯤꯛꯀꯥꯟꯒꯤ ꯌꯦꯔꯨꯝꯒ ꯍꯥꯞꯄꯤ ꯁꯤꯡꯖꯨꯗꯣ ꯃꯤꯃꯤꯒ ꯍꯥꯞꯄꯒ ꯌꯦꯔꯨꯝꯒ ꯍꯥꯞꯄꯒ ꯁꯨꯕ ꯁꯤꯡꯖꯨꯗꯣ ꯆꯥꯟꯅꯁꯦꯅ ꯇꯧꯔꯤꯌꯦ
ꯍꯣꯏ ꯍꯣꯏ ꯎꯝ
ꯏꯟꯇꯨꯒꯤ
ꯍꯥꯎꯕꯅꯤ ꯑꯗꯣ ꯃꯤꯃꯤꯖꯤꯗꯤ ꯌꯥꯔꯤꯒꯩ ꯆꯥꯅꯣ ꯍꯥꯏꯕꯅꯤꯀꯣ
ꯑꯣ ꯍꯣꯏ ꯆꯥ ꯅꯣꯡ ꯐꯥꯗꯣꯛꯅꯤꯗ ꯀꯩꯁꯨ ꯀꯩꯅꯣ ꯇꯧꯗꯦ
ꯇꯧꯕꯨꯗꯤ ꯂꯩꯁꯥꯔꯤꯉꯩ ꯆꯥꯍꯧꯒꯗꯧꯅꯤꯗ
ꯆꯥꯅꯨ ꯇꯧꯅꯨ ꯍꯥꯏꯕꯁꯤꯡꯁꯤꯅꯦ ꯃꯤꯅ ꯂꯣꯏ ꯆꯥꯔꯤꯁꯦ ꯄꯥꯝꯅꯔꯤꯁꯦ
ꯃꯥꯅꯦ
ꯑꯐꯕ ꯑꯝꯇꯗꯤ ꯍꯥꯎꯅ ꯐꯖꯅ ꯆꯥꯅꯤꯡꯗꯦ ꯐꯠꯇꯦ ꯐꯠꯇꯦ ꯍꯥꯏꯕꯁꯤꯃꯅ ꯍꯦꯜꯂꯦꯕ ꯕ ꯍꯦꯟꯅ ꯆꯥꯅꯤꯡꯕ ꯄꯥꯝꯖꯕꯁꯦ ꯑꯐꯕꯁꯤꯃꯗꯤ ꯊꯋꯥꯏ ꯇꯥꯅ ꯀꯩꯁꯨ ꯆꯥꯅꯤꯡꯗ꯭ꯔꯦꯕ ꯑꯐꯕ ꯌꯥꯏ ꯑꯐꯕ ꯆꯤꯟꯖꯥꯛꯁꯤꯃꯗꯤ
ꯎꯝ
ꯑꯗꯨ ꯁꯤ ꯐꯕꯅꯤ ꯆꯥꯁꯤꯜꯂꯣ ꯀꯥꯏꯗꯤ ꯆꯥꯅꯤꯡꯗꯦꯕ ꯁꯤ ꯐꯠꯇꯕꯅꯤ ꯆꯥꯔꯨꯅꯨꯒꯥꯏꯗꯤ ꯍꯦꯟꯅ ꯆꯥꯅꯤꯡꯕ ꯑꯃ ꯄꯣꯛꯑꯦꯕ ꯏꯁꯥꯗ ꯎꯝ
ꯑꯗꯨꯒꯤ ꯏꯅꯦꯍꯣꯏ ꯂꯧ ꯁꯤꯡ ꯀꯃꯥꯏ ꯇꯧꯔꯤꯒꯦ
ꯑꯩꯈꯣꯏ ꯂꯧꯁꯤꯡꯗꯤ ꯃꯤ ꯂꯩꯇꯕꯅꯤꯅ ꯂꯧꯁꯤꯡꯗꯤ ꯎꯗ꯭ꯔꯦ ꯑꯗꯨꯒ ꯑ ꯃꯤꯉꯣꯟꯗ ꯑꯣꯏꯅ ꯇꯧꯔꯒ ꯂꯧꯔꯦ
ꯑꯣ ꯃꯤ ꯑꯁ ꯂꯧꯁꯤꯡ ꯍꯧꯖꯤꯛꯇꯤ ꯏꯁꯤꯡ ꯃꯥꯏꯁꯤꯡ ꯀꯃꯥꯏ ꯇꯧꯅꯔꯤꯒꯦꯅꯦ
ꯂꯧꯖꯤ ꯏꯁꯤꯡꯖꯤ ꯅꯣꯡꯖꯦ ꯍꯥꯟꯅ ꯃꯃꯥꯡꯗ ꯇꯥꯊꯣꯛ ꯈ꯭ꯔꯕꯅꯤꯅ ꯍꯧꯖꯤꯛꯇꯤ ꯏꯁꯤꯡ ꯃꯥꯏꯁꯤꯡꯖꯦ ꯈꯔ ꯋꯥ ꯍꯟꯗꯛꯇꯤ ꯈꯔ ꯋꯥꯒꯗ꯭ꯔꯥ ꯈꯜꯂꯦ
ꯂꯧꯖꯦ ꯀꯩꯅꯣ ꯇꯧꯕ꯭ꯔꯣ ꯍꯧꯖꯤꯛꯁꯦ ꯅꯣꯡꯖꯨ ꯊꯥ ꯅꯠꯇ꯭ꯔꯣ
ꯅꯣꯡꯖꯨꯊꯥꯅꯦ ꯅꯣꯡꯖꯨꯊꯥ ꯏꯉꯥ ꯏꯉꯦꯟꯖꯦ ꯍꯧꯖꯤꯛ ꯂ ꯂꯧꯍꯣꯜ ꯍꯨꯟꯅꯔꯕꯅꯦ ꯑꯗꯩ ꯄꯥꯝꯕꯦꯟ ꯈꯔ ꯂꯩꯗꯤ ꯄꯥꯝꯕꯦꯟ ꯁꯦꯝꯅꯔꯛꯑꯅꯤ ꯄꯥꯝꯕꯦꯟ ꯁꯦꯝꯕꯖꯤꯗꯅꯦꯕ ꯀꯩꯅꯣ ꯇꯧꯔꯤꯁꯦ
ꯎꯝ
ꯑꯗꯨꯅꯦ
ꯑꯗꯨ ꯑꯗꯨ ꯍꯧꯖꯤꯛꯁꯦ ꯀꯩꯅꯣ ꯇꯧꯕ꯭ꯔꯕ ꯏꯁꯤꯡ ꯃꯩ ꯏꯁꯤꯡꯖꯦ ꯑꯗꯨꯝ ꯆꯥꯡ ꯅꯥꯏꯕ꯭ꯔꯥ ꯅꯣꯏꯔꯣꯝꯒꯤꯗꯤ
ꯑꯧ ꯃꯩ ꯃꯩꯗꯤ ꯎꯝ ꯌꯥ ꯌꯥꯝ ꯀꯥ ꯍꯦꯟꯅ ꯆꯥꯡ ꯅꯥꯏꯗꯕꯗꯤ ꯅꯠꯇ꯭ꯔꯦ ꯃꯔꯛꯇ ꯑꯃꯨꯛꯀ ꯃꯨꯠꯄ ꯌꯥꯎꯋꯦ ꯑꯗꯨꯒ ꯏꯁꯤꯡꯗꯤ ꯅꯨꯃꯤꯠ ꯇꯔꯨꯛꯅꯤꯒꯨꯝꯕ ꯂꯩꯔꯒ ꯃꯔꯤꯅꯤ ꯃꯉꯥꯅꯤ ꯁꯨꯃꯥꯏ ꯇꯧꯔꯀꯥꯟꯗ ꯑꯃꯨꯛ ꯑꯃꯨꯛ ꯂꯥꯛꯑꯦ
ꯎꯝ ꯀꯥꯏꯗꯩ ꯃꯩ ꯑꯩꯈꯣꯏꯗꯤ ꯏꯁꯤꯡ ꯑꯃꯠꯇ ꯌꯥꯎꯗ꯭ꯔꯦ
ꯂꯥꯛꯏꯉꯩꯗꯨꯗ ꯌꯥꯁꯜꯍꯧꯗ꯭ꯔꯥ ꯍꯥꯏꯁꯦ
ꯑꯁ ꯌꯥꯁꯟ ꯏꯁꯤꯡ ꯁꯨꯡꯂꯥꯛ ꯂꯥꯛꯇꯦ ꯅꯣꯏ ꯂꯥꯛꯄ꯭ꯔꯣ ꯑꯩꯈꯣꯏ ꯏꯁꯤꯡ ꯂꯧꯋꯦ ꯉꯁꯤ
ꯍꯥꯢꯃ ꯈꯣꯏ ꯂꯥꯛꯏꯉꯩꯗꯨꯗ ꯑꯥ ꯂꯥꯛꯏꯉꯩꯗꯨꯗ ꯌꯥꯁꯟꯕ
ꯃꯩ ꯏꯁꯤꯡ ꯂꯥꯛꯇ ꯀꯨꯏꯔꯦ ꯀꯩꯅꯣ ꯅꯣꯏ ꯂꯥꯛꯄ꯭ꯔꯣ ꯑꯩꯈꯣꯏ ꯑꯩꯈꯣꯏꯗꯤ ꯀꯨꯏꯔꯦ ꯂꯥꯛꯇꯕ ꯑꯗꯨ ꯏꯁꯤꯡ ꯂꯧꯋꯦ ꯍꯥꯏꯕ ꯉꯁꯤ ꯀꯨꯏꯔꯦ ꯏꯁꯤꯡ ꯏꯁꯤꯡ ꯂꯧꯗꯕ ꯀꯥꯏ ꯇꯣꯇꯤ ꯂꯥꯛꯄꯗꯩ ꯏꯁꯤꯡ ꯂꯧꯗ꯭ꯔꯦꯗꯅ
ꯎꯝ
ꯉꯁꯤ ꯇꯪ ꯂꯧꯋꯦ ꯍꯥꯏꯕ ꯏꯁꯤꯡꯗꯣ
ꯎꯝ
ꯀꯩꯗꯧꯔꯕꯅꯣ ꯈꯪꯗꯦ ꯀꯩ ꯍꯥꯏꯅꯣ
ꯂꯥꯛꯄꯗ ꯇꯣꯇꯤ ꯂꯥꯛꯀꯥꯟꯗ ꯊꯦꯡꯅꯍꯧꯗ꯭ꯔꯕ꯭ꯔꯕ
ꯇꯣꯇꯤ ꯊꯦꯡꯅꯩꯌꯦ ꯑꯗꯨꯏꯁꯨ ꯁꯤꯖꯤꯟꯅꯕꯅ ꯍꯦꯟꯕꯅꯤꯅ ꯇꯣꯇꯤꯗꯣ ꯍꯟꯗꯛꯇꯣ ꯈꯔ ꯇꯣꯏꯅ ꯂꯥꯛꯇꯦꯗꯅ
ꯍꯣꯏ ꯂꯥꯛꯇꯦ ꯂꯥꯛꯇꯦ
ꯑ ꯑꯗꯨ ꯑꯗꯨꯗꯨꯒꯤ ꯂꯥꯛ ꯃꯟꯗꯕꯗꯣ ꯑꯗꯨꯗꯨꯒꯤ ꯅꯍꯥꯟꯒꯩ ꯁꯨꯃꯥꯏꯅ ꯀꯩꯁꯨ ꯂꯧꯗꯦꯕ ꯂꯥꯛꯇꯦ ꯍꯥꯏꯁꯦ ꯏꯁꯤꯡꯁꯦ ꯀꯩꯁꯨ ꯌꯥꯝꯗ꯭ꯔꯤꯉꯩꯗ ꯑꯗꯨꯝ ꯀꯩꯅꯣ ꯇꯧꯒ꯭ꯔꯦꯕ
ꯎꯝ
ꯑꯗꯨ ꯏꯁꯤꯡꯗꯣ ꯑꯝꯇ ꯀꯩꯅꯣ ꯇꯧꯗ꯭ꯔꯦ ꯍꯧꯖꯤꯛꯇꯤ ꯁꯤꯅꯗ ꯌꯥꯗꯝꯅꯤꯅ ꯂꯩꯔꯦꯗꯅ ꯑꯣꯏꯅ ꯂꯧꯔꯦ
ꯍꯣꯏ ꯋꯥꯠꯇꯕ ꯌꯥꯏ ꯃꯩ ꯏꯁꯤꯡꯁꯤꯅꯦꯕ ꯈ꯭ꯋꯥꯏ ꯃꯔꯨ ꯑꯣꯏꯔꯤꯁꯦ
ꯎꯝ ꯃꯩꯁꯨꯅꯦ ꯀꯩꯅꯣ ꯇꯧꯔꯦ ꯆꯥꯡ ꯅꯥꯏꯗꯦ ꯅꯨꯡꯗꯥꯡ ꯋꯥꯏꯔꯝ ꯑꯗꯒꯤ ꯃꯤꯅ ꯊꯕꯛ ꯆꯤꯜꯂꯛꯄꯒꯤ ꯇꯥꯏꯃꯤꯡ ꯊꯕꯛ ꯏꯟꯈꯥꯡ ꯇꯧꯅꯔꯛꯄꯒꯤ ꯇꯥꯏꯃꯤꯡꯁꯦ
ꯎꯝ
ꯗ ꯃꯩꯁꯦ ꯃꯨꯠꯈꯤꯗꯣꯏꯅꯦ
ꯃꯥꯅꯦ
ꯊꯕꯛ ꯇꯧꯕꯝ ꯈꯪꯉꯔꯣꯏ ꯑꯗꯒꯤ ꯍꯧꯖꯤꯛꯁꯦ ꯁꯥꯒ ꯁꯥꯕꯅꯤꯅꯅꯦ ꯅꯨꯡꯗꯥꯡ ꯇꯨꯝꯃꯁꯨ ꯐꯦꯟ ꯊꯥꯗ ꯌꯥꯗ꯭ꯔꯦꯗꯣ
ꯃꯥꯅꯦ ꯃꯥꯅꯦ ꯖꯤꯛꯇꯤꯅꯦ ꯄꯩꯁꯥ ꯄꯩꯁꯥꯁꯤ ꯂꯣꯏꯅ ꯆꯠꯂꯦꯗ ꯄꯩꯁꯥꯅ ꯂꯩꯗꯕ ꯄꯣꯠ ꯑꯝꯇ ꯌꯥꯎꯗ꯭ꯔꯦ
ꯎꯝ
ꯄꯩꯁꯥꯁꯤꯅꯦ ꯁꯦꯟꯊꯣꯛ ꯂꯝꯕꯤꯗꯤ ꯋꯥꯠꯄ ꯑꯗꯨꯒ ꯄꯩꯁꯥꯁꯦ ꯇꯧꯗ ꯌꯥꯗꯕꯅꯤꯅ ꯂꯣꯏ ꯆꯠꯂꯦꯕ ꯄꯩꯁꯥꯈꯩꯁꯦ
ꯎꯝ
ꯑꯗꯨꯅꯅꯤ ꯁꯦꯟꯊꯣꯛ ꯂꯝꯕꯤꯗꯤ ꯂꯩꯇ꯭ꯔꯦ ꯄꯩꯁꯥꯗꯤ
ꯄꯩꯁꯥꯗꯤ ꯀꯩꯅꯣ ꯃꯩ ꯍꯧꯔꯦ ꯄꯩꯁꯥꯗꯤ ꯆꯠꯇ ꯌꯥꯗ꯭ꯔꯦ
ꯌꯦꯡꯉꯣ ꯏꯁꯤꯡ ꯋꯥꯠꯂꯦ ꯏꯁꯤꯡ ꯁꯤꯡ ꯂꯩꯅꯤ ꯃꯩꯒꯤ ꯁꯦꯜ ꯂꯣꯏꯔꯦ ꯃꯩꯒꯤ ꯔꯤꯆꯥꯔꯖ ꯍꯥꯞꯇ꯭ꯔꯗꯤ ꯃꯩ ꯂꯥꯛꯇ꯭ꯔꯦ
ꯎꯝ
ꯊꯥꯏꯅꯗꯧ ꯇꯧꯗ꯭ꯔꯦꯕ ꯎꯝ ꯎꯝ ꯀꯔꯤꯒꯤꯅꯣ ꯈꯪꯗ꯭ꯔꯦ ꯇꯧꯔꯛꯏ ꯃꯇꯧꯁꯤꯡꯁꯦ
ꯎꯝ ꯑꯗꯨꯅꯦ
ꯎꯝ ꯑꯗꯨꯒ ꯍꯧꯖꯤꯛꯛꯇ ꯌꯥꯝ
ꯑꯩꯗꯤ ꯏꯁꯤꯡꯒꯂꯦꯛ ꯈꯠꯂ ꯄꯨꯟꯅ ꯉꯥꯛꯑꯕꯅꯦꯃꯤ ꯅꯍꯥꯟꯈꯩ ꯇꯣꯇꯤ ꯁꯨꯃꯥꯏꯅ ꯇꯥꯔꯁꯨ ꯏꯁꯤꯡ ꯌꯥꯎꯗꯦ ꯍꯥꯏꯔꯁꯨ ꯑꯗꯨꯝ ꯀꯩꯅꯣ ꯇꯧꯗ꯭ꯔꯥ
ꯄꯥꯏ
ꯑꯗꯨꯝ ꯂꯥꯛꯑꯦꯕ ꯅꯨꯃꯤꯠ ꯀꯩꯅꯣ ꯂꯦꯞꯄꯨꯔꯦ ꯈꯣꯠꯂꯨꯔꯦ ꯍꯥꯏꯔꯁꯨ
ꯎꯝ
ꯑꯗꯣ ꯍꯧꯖꯤꯛꯅ ꯏꯁꯤꯡꯁꯦ ꯀꯩꯅꯣ ꯇꯧꯕꯤꯅꯦꯃꯦ
ꯍꯣꯏ ꯑꯗꯨꯅꯤ ꯇꯣꯇꯤꯁꯤꯗ
ꯎꯝ
ꯀꯔꯤꯅꯣ ꯈꯪꯗ꯭ꯔꯦ ꯍꯟꯗꯛꯀꯤ ꯅꯨꯡꯁꯥꯅ ꯃꯔꯣ ꯁꯥꯕꯅꯦ ꯑꯗꯒꯤ ꯐꯤꯔꯣꯜꯁꯤꯁꯨ ꯅꯨꯡꯇꯤꯒꯤ ꯁꯨꯗ ꯌꯥꯗꯕꯤ ꯑꯃ ꯇꯧꯈꯠꯂꯛꯏꯅꯦꯕ
ꯎꯝ ꯅꯨꯡꯁꯥ ꯁꯥꯔ ꯍꯨꯃꯥꯡ ꯊꯣꯛꯄꯅꯤꯅꯅꯦ ꯈꯤꯇꯪ ꯇꯧꯕꯒ ꯅꯨꯡꯇꯤꯒꯤꯁꯦ ꯏꯨꯗꯗꯤ ꯌꯥꯗꯦꯗꯣ
ꯌꯥꯗꯦ ꯅꯣꯡꯃꯗ ꯑꯍꯨꯝꯂꯛꯀꯗ ꯂꯨꯏ ꯀꯩꯅꯣ
ꯐꯤꯖꯨ ꯐꯤꯖꯥꯝꯕꯒꯤ ꯏꯁꯤꯡ ꯑꯗꯒꯤ ꯇꯣꯏꯂꯦꯠ ꯕꯥꯠꯔꯨꯝ ꯆꯪꯕꯒꯤ
ꯎꯝ
ꯑꯗꯒꯤ ꯐꯤꯖꯨ ꯐꯤꯖꯥꯝꯕꯗ ꯏꯁꯤꯡ
ꯑꯗꯨꯅꯦ ꯏꯁꯤꯡꯁꯤꯅ ꯈ꯭ꯋꯥꯏ ꯃꯥꯔꯨꯅꯦ ꯃꯤꯑꯣꯏꯕꯒꯤ ꯏꯁꯤꯡ ꯌꯥꯎꯗ꯭ꯔꯗꯤ ꯌꯥꯗ꯭ꯔꯦ
ꯎꯝ
ꯎꯝ ꯑꯣ ꯐꯔꯦ ꯐꯔꯦ ꯑꯗꯨꯗꯤ ꯑꯩ ꯑꯃꯨꯛ ꯊꯝꯃꯒ ꯍꯌꯦꯡ ꯑꯃꯨꯛ ꯎꯅꯔꯁꯤ
ꯑꯣ ꯍꯣ ꯍꯣꯏ ꯊꯝꯃꯣ ꯊꯝꯃꯣ
ꯍꯣꯏ ꯍꯣꯏ